ꯇꯥꯕꯔꯣ
ꯑꯣ
ꯀ ꯇꯧꯔꯦ
ꯕ ꯉꯝꯗꯦ
ꯀꯖꯤꯁꯦ ꯍꯔꯥꯎ ꯍꯔꯥꯎꯅ ꯂꯩꯥꯏꯁꯤ ꯆ ꯑꯥꯎꯔ ꯀꯥꯒꯥꯥ ꯍꯔꯥꯎꯁꯤ
ꯑꯩꯁꯦ ꯍꯅ ꯎꯔꯅꯦ ꯍꯣꯏ
ꯑ ꯅꯪꯅ ꯆꯥꯕ ꯐꯪꯗꯕ ꯂꯝꯃꯦꯟꯁꯨ ꯆꯥꯕ ꯐꯪ ꯎꯣꯏ ꯌꯥ
ꯅꯔ ꯅꯔꯦ
ꯑꯩꯒꯤ ꯏꯃꯥꯟꯅꯕꯤꯁꯤꯡꯒꯤ ꯃꯈꯣꯟ ꯇꯥꯕ꯭ꯔꯥ
ꯇꯗꯦ ꯇꯗꯦ ꯇꯥꯏ ꯇꯥꯏ
ꯀ ꯀꯟꯄꯔꯦ
ꯑꯥ ꯑꯗꯨꯒꯤꯗꯨꯔꯣ
ꯇꯕꯣ
ꯑ
ꯏꯃꯥꯟꯅꯕꯤꯒꯤ ꯃꯍꯟ
ꯒ꯭ꯌꯥꯟ ꯇꯥꯗꯦ ꯒ꯭ꯌꯥꯟ ꯇꯥꯗꯦ ꯍꯌꯦꯡꯁꯦ ꯐꯥꯏꯚꯇ ꯍꯧꯒꯠꯀꯅꯤꯍꯦ
ꯑꯩ ꯑꯩꯗꯤ ꯑꯩꯒꯤ ꯃꯈ ꯇꯥꯕ꯭ꯔꯥ ꯏꯃꯥꯟꯅꯕꯤꯒꯤ ꯃꯈꯣꯟ ꯇꯥꯕ꯭ꯔꯥ ꯍꯥꯏ
ꯇꯥꯏꯌꯦ ꯇꯥꯏꯌꯦ ꯈꯤꯇꯪ ꯈꯤꯇꯪ ꯇꯥꯏ
ꯑꯣ ꯁꯤ ꯌꯥꯝ ꯀꯟꯅ ꯇꯥꯗꯕ ꯅꯠꯇ꯭ꯔꯣ ꯑ ꯑ
ꯍꯥꯎ
ꯅꯪꯒꯤ ꯍꯥꯟꯅꯒꯤ ꯗꯥꯏꯛꯇꯣ ꯇꯧꯔꯣ ꯅꯍ ꯕꯤꯔꯨꯠꯄꯨ ꯆꯥꯕꯣ ꯀꯩ ꯀꯩꯅꯣ ꯆꯥꯕꯣ ꯈꯔ ꯍꯥꯏꯔꯛꯑꯣ ꯑꯩꯉꯣꯟꯗꯁꯨ ꯁꯤꯗ ꯑꯩ ꯂꯩꯔꯒ ꯆꯥꯔꯒꯦ
ꯑꯁ ꯑꯗꯨ ꯍꯧꯖꯤꯛꯀꯥꯟ ꯇꯧꯅꯕ ꯀꯣꯟꯅꯗ꯭ꯔꯦꯗ ꯀꯗꯥꯏꯗꯒꯤ ꯁꯟꯁꯀ꯭ꯔꯤꯟ ꯈꯔ ꯂꯣꯏꯔꯤ ꯑ
ꯀꯩꯀꯩ ꯆꯥꯒꯦ ꯍꯥꯏꯔꯛꯑꯣ ꯅꯪ ꯆꯥꯕꯗꯣ ꯏꯁꯀꯤꯟ ꯀꯦꯌꯔꯒꯤ ꯑꯗꯣ ꯅꯪ ꯅꯪꯉꯣꯟꯗ ꯒ꯭ꯂꯣ ꯀꯥꯔꯛꯄꯗꯣ ꯎꯝ
ꯂꯤ꯭ꯔꯣ ꯀꯦꯔꯠ ꯕꯤꯟꯁ
ꯎꯝ ꯎꯝ
ꯕꯣꯜ ꯇꯧꯔꯒ ꯆꯥꯕ
ꯎꯝ
ꯒ꯭ꯔꯤꯟ ꯚꯦꯖꯤꯇꯦꯕꯜ
ꯃꯅꯥ ꯃꯁꯤꯡꯒꯨꯝꯕꯗꯣ ꯑꯣꯏꯗꯣꯏꯔꯔꯣ
ꯍꯣꯏ
ꯑꯩꯅ ꯉꯥꯡꯅꯤꯡꯁꯤ ꯅꯪ ꯒ꯭ꯌꯥꯟ ꯇꯥꯕ ꯉꯝꯗꯕ꯭ꯔꯥ
ꯍ
ꯑꯣ ꯊ
ꯍ ꯃꯅꯦꯁ ꯃꯅꯦꯁ ꯂ ꯌꯥꯔꯒꯤꯅꯤ ꯈꯜꯅ ꯀꯗ
ꯌꯨꯝꯒꯤ ꯍꯥꯏ ꯌꯨꯝꯒꯤ ꯁꯥ ꯉꯥ ꯍꯥꯠꯇꯣꯛꯑ ꯆꯥꯕꯅꯦꯕ ꯎ ꯎ ꯃꯄꯥꯟꯂꯣꯝꯗꯒꯤ ꯄꯨꯔꯛꯄ ꯅꯠꯇꯕ ꯑꯗꯨ ꯃꯥꯏ ꯇꯧ ꯌꯥꯔꯣꯅꯦ
ꯑ
ꯆꯠ ꯆꯗꯦ
ꯆꯥꯛꯀ ꯊꯣꯡꯕ ꯇꯧꯔꯒ ꯃꯅꯥ ꯃꯁꯤꯡ ꯃꯁꯤꯡ ꯍꯞꯇꯥ ꯑꯃ ꯇꯥ ꯁꯛꯀꯨ ꯆꯊꯣꯛꯄꯅ ꯁꯤꯗ ꯇꯥꯕ ꯆꯪꯗ꯭ꯔꯦ
ꯍꯋꯥꯏ ꯌꯥꯝ ꯆꯥꯔꯣ ꯍꯋꯥꯏ ꯌꯥꯝ ꯆꯥꯔꯣ
ꯃꯌꯥꯝ ꯆꯥꯅꯤꯡꯉ ꯇꯕꯤꯜ ꯂ ꯎꯄ ꯂꯩꯇꯦ ꯀꯣꯏꯕꯒꯅꯤꯡ ꯆꯠꯅꯤꯡꯗ꯭ꯔꯣ ꯂꯣꯛꯇꯥꯛ ꯃꯐꯝꯗ ꯍꯟꯗꯛ ꯊꯝꯕꯥꯜꯒ ꯃꯌꯥꯝ ꯁꯥꯠꯂꯒ ꯍꯥ ꯐꯣꯇꯣꯒꯝꯅ ꯇꯗ ꯇꯁꯦ ꯃ ꯁꯤ ꯍꯥꯏꯗ꯭ꯔꯣ ꯅꯣꯏ ꯊꯕꯛ ꯇꯧꯔꯕ
ꯍꯥꯏꯅ ꯗꯦꯗ ꯅꯦꯛꯁ ꯏꯌꯔ ꯄ꯭ꯂꯥꯟ ꯇꯧꯔꯤ
ꯐ ꯀꯣꯖ ꯑꯥꯎ
ꯅꯦꯛꯦꯛꯁꯔꯁ
ꯑ ꯑ ꯑ ꯐꯔꯦ ꯐꯔꯦ ꯅꯪꯒꯤ ꯅꯦꯠꯋꯥꯛꯛꯇꯣ ꯈꯔ ꯈꯔ ꯑꯃꯨꯛ ꯑꯃꯨꯛ ꯆꯞꯀꯦ ꯇꯧꯋꯦꯕꯀꯣ
ꯑꯩꯈꯣꯏꯗꯤ ꯍꯣꯏ ꯐꯩꯅꯦ
ꯎꯝ ꯉꯐꯥꯏ ꯍꯥꯏꯔꯒ ꯌꯥꯝ ꯄꯣꯡꯖꯕꯗꯣ
ꯍꯣꯏ
ꯇꯤꯚꯤꯗꯤ ꯀꯅꯥꯝ ꯌꯦꯡꯕꯤꯗ꯭ꯔꯕꯣ ꯊꯥ ꯑꯗꯨꯝ ꯊꯥꯗꯣꯛꯑꯣ ꯊꯝꯃꯕꯣ ꯀꯩꯅꯣ
ꯑꯩ ꯌꯦꯡ ꯍꯧꯖꯤꯛꯀ
ꯅꯪ ꯌꯦꯡꯉꯦꯕ꯭ꯔꯣ ꯁꯤꯅꯦꯃꯥ ꯐꯖ ꯐꯖꯕ ꯌꯥꯝ ꯀꯩ ꯍꯥꯏꯕꯤꯔꯛꯑꯣꯔꯥ
ꯑ
ꯑꯥ ꯃꯤꯍꯥꯟꯅ ꯇꯥꯏ ꯌꯦꯡꯉꯣ
ꯍꯥꯥ
ꯃꯤꯅꯤꯍꯥꯅ ꯇ
ꯗꯑꯣ
ꯑꯣ ꯑ ꯁꯛ ꯂꯣꯟꯒꯤ ꯑꯣꯏꯕ ꯃꯥꯜꯂꯦꯕꯀꯣ ꯁꯂꯝꯒꯤ ꯑꯣꯏꯕ ꯁꯥꯞꯇꯛꯇ ꯅꯪꯄꯤꯕꯣꯛꯁꯀꯨꯝꯕ ꯄꯥꯏꯗ꯭ꯔꯣ
ꯑ ꯏ ꯑꯗꯨ ꯌꯦꯉꯒ ꯆꯗꯗ ꯍꯕꯨ ꯁꯪꯗꯦ
ꯃꯊꯪꯁꯨ ꯅꯪꯒꯤ ꯑꯦꯛꯖꯥꯝꯗꯣ ꯊꯥꯕ ꯌꯥꯈꯤꯗꯕ ꯑꯣꯏꯔꯗꯤ ꯂ꯭ꯂꯥꯏꯔꯤꯛꯇꯣ ꯄꯥꯕ ꯍꯧꯔꯣ ꯍꯧꯖꯤꯛꯇꯒꯤ ꯑꯃꯨꯛ ꯑꯩꯈꯣꯏꯒꯤ ꯋꯥꯈꯜ ꯋꯥꯈꯜꯁꯦ ꯃꯥꯡꯕ ꯌꯥꯗꯣꯏꯅꯦ ꯇꯧꯒꯗꯕ ꯍꯤꯔꯝꯃꯗꯤꯛ ꯆꯪꯅ ꯂꯥꯏꯔꯒꯦꯔꯥ ꯆꯥꯛ ꯌꯦꯟꯁꯥꯡ ꯆꯥꯅꯤꯡꯉꯥꯏ ꯂꯩꯇꯒꯦꯔꯥ ꯇꯨꯝꯐꯝ ꯂꯩꯇ ꯇꯔ ꯃꯤ ꯃꯌꯥꯝ ꯍꯣꯠꯅꯔꯤꯗꯨꯅꯤ ꯑꯩꯉꯣꯟꯗꯗꯤ ꯑꯗꯨꯃꯥꯏꯅ ꯏꯟꯁꯄꯔ ꯇꯧꯔ ꯄ ꯃꯌꯥꯝ ꯉꯥꯡꯉꯒ ꯃꯉꯣꯟꯗꯤ ꯇꯧꯕ ꯐ ꯇꯧꯕ ꯉꯝꯗꯦꯅ ꯅꯪꯉꯣꯟꯗꯗꯤ ꯐꯣꯔꯃꯨꯂꯥꯥꯁꯦ ꯄꯥꯟꯕ ꯉꯝꯗꯦꯕ
ꯇꯧꯔꯤꯕꯅꯤꯅ ꯍꯦꯛ ꯏꯕꯦꯝꯃ ꯅꯪꯅ ꯔꯤꯌꯦꯂꯤꯇꯤ ꯐꯦꯁ ꯇꯧꯅꯕ ꯑꯩꯅ ꯇꯤ
ꯑꯩꯁꯦ ꯁꯤ
ꯑꯗꯨꯗꯤ ꯍꯥ ꯉꯥꯡꯕꯗꯨ ꯉꯥꯡꯕꯗꯨ ꯃꯉꯣꯟꯗꯗꯤ ꯀꯞꯄꯒ ꯈꯣꯡꯕꯒ ꯑꯗꯨꯝ ꯇꯥꯎ ꯂꯩꯕ ꯋꯥꯈꯜ ꯅꯨꯡꯉꯥꯏꯇꯦꯒ ꯁꯨꯛꯊꯥꯏꯔꯦꯒ ꯋꯥ ꯉꯥꯡꯅꯤꯡ
ꯇꯥꯗ꯭ꯔꯦ
ꯄꯥꯕ ꯍꯧꯔꯣ ꯃꯣ ꯑꯁꯤ ꯌꯥꯎꯁꯤꯜꯂꯨ ꯂꯥꯏꯒꯤ ꯑꯩꯁꯨ ꯃꯣꯛꯇꯦꯁꯇꯣ ꯌꯥꯎꯅꯤꯡꯉꯥꯏ ꯄꯩꯁꯥ ꯀꯩꯁꯨ ꯌꯥꯝ ꯆꯪꯉꯝꯃꯣꯏ ꯂꯤꯁꯤꯡ ꯑꯃꯅꯤ ꯆꯪꯉꯝꯅꯤ ꯑꯗꯨꯃꯥꯏꯅ ꯅꯪꯒꯤ ꯄꯩꯁꯥ ꯈꯔ ꯈꯔ ꯂꯩꯕ ꯇꯨꯡꯁꯤꯟꯖꯕꯗꯨꯅ ꯇꯧꯔꯒ ꯍꯥꯞꯄꯣ ꯊꯤꯔꯣ ꯑꯗꯨꯃꯥꯏꯅ ꯇꯧꯔꯒ ꯌꯥꯎꯁꯤꯜꯂꯣ ꯀꯣꯁꯃꯣꯇꯣꯂꯣꯖꯤ ꯀ ꯀꯌꯥꯝ ꯂꯩꯗꯅ ꯑꯗꯨꯒꯨꯝꯕꯁ ꯌꯥꯎꯁꯤꯜꯂꯑꯣ ꯍꯥꯏꯗꯤ ꯑ ꯑꯩꯈꯣꯏꯒꯤ ꯈꯨꯖꯤꯟ ꯍꯥꯞꯄ ꯈꯨꯖꯤꯟ ꯁꯪꯕ ꯑꯗꯒꯤꯗꯤ ꯑ ꯐꯪꯁꯟ ꯅꯨꯡꯁꯟ ꯊꯣꯛꯄꯗ ꯀꯨꯝꯍꯩ ꯁꯨꯝꯕ ꯊꯣꯛꯄ ꯀꯥꯟꯗ ꯂꯣꯏꯁꯤꯟꯕꯤꯅ ꯑꯗꯨꯒꯨꯝꯕ ꯑꯩꯒꯤ ꯑꯣꯔꯒꯅꯥꯏꯖꯦꯁꯟꯅꯒꯨꯝꯕꯁꯦ ꯌꯥꯎꯁꯟꯅ ꯇꯧꯔꯑꯣ ꯤ ꯊꯤꯌꯣ ꯃꯣꯏꯒꯤ ꯀꯩꯀꯩꯅꯣꯗ ꯆꯪꯉꯒ ꯑꯗꯨ ꯑꯗꯨꯝ ꯐꯪꯕꯅꯦ
ꯊꯤꯕ ꯈꯣꯠꯄ ꯀꯟꯒꯗꯕꯅꯦ ꯀꯩꯝ ꯂꯩꯇ꯭ꯔꯦ ꯇꯧꯅꯥꯏ ꯂꯩꯇ꯭ꯔꯦ ꯑꯗꯨꯣꯃꯅ ꯑꯩ ꯊꯕꯛ ꯉꯥꯛꯇꯅꯦ
ꯀ ꯇꯕ꯭ꯔꯣ ꯅꯨꯡꯉꯥꯏꯇꯦ ꯍꯥꯏꯔꯒ ꯑꯗꯨꯝ ꯎꯡꯕꯒ ꯂꯩ ꯇꯥꯗ꯭ꯔꯣ
ꯑꯃꯗꯨ ꯂꯩꯇꯦ ꯑꯃꯗꯨ ꯂꯥꯏꯇꯦ
ꯑꯃꯗꯨꯅꯦ ꯑꯗꯨꯝ ꯇꯞꯅ ꯇꯞꯅ ꯂꯥꯛꯀꯅꯤ ꯃꯨꯛꯕꯥꯡꯒ ꯇꯧꯔꯤ ꯑꯗꯣ ꯌꯦꯡꯉꯣ ꯃꯤ ꯇꯥꯕꯗ ꯆꯥꯕꯒꯤ ꯆꯦꯅꯦꯜꯒ ꯃꯌꯥꯝꯗꯨ ꯊꯣꯛꯂꯛꯏꯗꯣ ꯑꯦꯟꯗ꯭ꯔꯣꯏꯠ ꯐꯣꯟꯗꯒꯤ ꯇꯧꯔꯒ ꯍꯧꯔꯛꯄ ꯉꯥꯛꯇꯅꯤꯀꯣ ꯑꯗꯨꯃꯥꯏꯅ ꯇꯧꯔꯒ ꯆꯍꯤ ꯃꯉꯥ ꯇꯔꯨꯛꯀꯤ ꯃꯇꯨꯡꯗ ꯁꯁꯀ꯭ꯔꯥꯏꯕꯔ ꯌꯥꯝꯃꯛꯑꯒ ꯍꯤꯡꯉꯛꯄ ꯉꯥꯛꯇꯅꯤ ꯈꯨꯗꯛꯇ ꯅꯪꯒꯤ ꯄꯩꯁꯥꯗꯧ ꯆꯣꯡꯊꯣꯔꯛꯆꯧꯕ ꯅꯠꯇꯦ ꯆ ꯃꯣ ꯇꯧꯔꯒ ꯂꯥꯛ ꯦ ꯀꯅ ꯃꯥ ꯈꯥꯡꯕ ꯈꯔ ꯈꯟ ꯇꯥꯔꯦ ꯇꯧꯅꯤꯡꯕ ꯊꯕꯛꯇꯨꯗꯤ ꯇꯥꯅꯤꯡꯕ ꯊꯕꯛꯇꯤ ꯊꯕꯛꯀꯤ ꯊꯕꯛ ꯉꯥꯛꯇꯅꯦ
ꯍꯦ ꯀꯩꯅꯣ
ꯏꯁ
ꯊꯤ ꯍꯨꯝꯕ ꯀꯂꯣ ꯍꯥꯏ
ꯑ ꯁꯤꯗ ꯂꯥꯛꯑꯗꯤ ꯋꯥꯀꯜ ꯊꯣꯛꯂꯔꯣꯏ
ꯑ
ꯁꯤꯗ ꯂꯥꯛꯑꯗꯅ ꯋꯥꯈꯜ ꯁꯨꯝ ꯊꯣꯛ ꯊꯣꯛꯂꯛꯑꯔꯔꯣꯏ ꯊꯦꯡ
ꯊꯕ ꯍꯜ ꯐ
ꯋꯥꯈꯜ ꯊꯣꯛꯇꯦ ꯋꯥꯈꯜ ꯊꯕꯛ ꯌꯥꯝ ꯃꯟꯗꯨꯅ ꯑꯗꯨꯒꯨꯝꯕ ꯀꯥꯎ ꯈꯟꯕ ꯅꯪꯗꯦ
ꯎꯝ ꯐ꯭ꯔꯤ ꯇꯥꯏꯝꯗꯅꯦ ꯁꯪꯕ ꯃꯇꯝꯅꯦꯕ ꯅꯪ ꯈꯜꯂꯤꯁꯦ ꯅꯠꯇ꯭ꯔꯥ
ꯑꯥ ꯏꯁ ꯄꯨꯡ ꯀꯌꯥ ꯇꯨꯝꯗꯣꯏꯅꯣ ꯑ ꯑꯗꯨꯝ ꯂꯩꯔꯅꯤ
ꯑꯩꯗꯤ ꯍꯅꯤꯇꯔꯦꯀꯣ ꯑꯗꯨ
ꯑ
ꯄꯦ ꯆꯦ ꯑꯩꯅ ꯉꯥꯡꯕꯕꯁꯤꯦ ꯇꯥꯗꯕ ꯃꯥꯜꯂꯦ
ꯑꯗ ꯇꯨꯣ
ꯍꯣꯏ ꯇꯨꯝꯗꯣꯏꯅꯦꯗ ꯇꯨꯝꯗꯕ ꯌꯥꯕ ꯅꯠꯇꯦ
ꯇꯗꯨꯕ ꯑꯩꯁꯨꯨꯄꯨꯡꯗꯔꯥ ꯇꯥꯗꯤ ꯀꯥꯟꯔ ꯇꯣꯡꯅꯤ ꯑꯁ ꯀ ꯍꯧꯒ ꯃꯉꯥꯗ ꯂꯩꯦ ꯃꯉꯥꯗ ꯂꯩꯦ
ꯑꯥ
ꯃꯉꯥꯗ ꯍꯧꯒꯠꯂꯛꯑꯦ ꯃꯉꯥꯗ
ꯑꯣꯍ ꯅꯪꯅ ꯆꯥꯛ ꯏꯁꯤꯡ ꯇꯧꯔꯦ
ꯍꯣꯏ ꯇꯧꯔꯦ ꯑꯩ ꯔꯦꯁꯄꯣꯟꯁꯤꯕꯤꯂꯤ ꯆꯅꯠꯇꯕꯥꯕ ꯈꯥꯎ ꯈꯥꯎꯔꯦꯁ ꯀꯥꯥꯎꯔꯤꯅꯤ ꯍꯦ ꯊꯕꯛꯀꯤ ꯃꯌꯥꯝꯁꯦ ꯑꯩ ꯀꯣꯛꯀ ꯂꯣꯏ ꯂꯩꯔꯕ ꯅꯟꯗꯒꯠꯇ ꯍꯕꯣꯗ
ꯄꯔ ꯈꯪꯗ꯭ꯔꯦꯗ ꯑꯩꯅ ꯈꯪꯗꯕ ꯈꯔ ꯆꯣꯡ ꯇꯥꯡꯉꯦꯗ
ꯑ
ꯅꯪꯕꯨꯗꯤ ꯍꯥꯏꯔꯒ ꯂꯣꯟ ꯈꯔꯕꯨ ꯈꯣꯏꯗ꯭ꯔꯤꯌꯦ
ꯑ ꯈꯪ꯭ꯔꯦ ꯐꯣ
ꯇꯨꯝꯕ ꯃꯇꯝ ꯌꯧꯔꯕꯣ
ꯈꯣꯏꯔꯤꯗꯨ ꯅ ꯅꯁꯥꯅ ꯁꯤꯟꯗꯣꯛꯄꯩꯅꯦ
ꯍꯥꯥ
ꯂꯨꯍꯣꯡ ꯈꯣꯔꯤꯗꯨ ꯅꯁꯥꯅ ꯁꯦꯝꯗꯣꯛꯄꯩꯒꯤꯅꯤ ꯑꯁ ꯇꯥꯗꯦ ꯑꯃ ꯑꯃꯐꯥꯎ ꯇꯥꯗꯦ ꯀꯒ
ꯑ ꯑꯩꯅ ꯉꯥꯡꯕ ꯇꯥꯔꯕꯣ ꯍꯧꯖꯤꯛꯇꯤ
ꯇꯥꯔꯣꯏ ꯌꯥꯥꯔꯣꯏ
ꯎꯝ ꯑꯗꯨꯝ ꯅꯨꯡꯉꯥꯏꯇꯕ ꯀꯩꯀꯩ ꯐꯥꯎꯅꯤꯡꯕ ꯍꯥꯏꯅꯤꯡꯕ ꯂꯩꯔꯁꯨ ꯑꯩꯉꯣꯟꯗ ꯑꯗꯨꯝ ꯇꯧꯔꯛꯑꯣ
ꯍꯥꯏ ꯍꯥꯏꯅꯤꯡꯗ꯭ꯔꯨꯔꯦ ꯀꯔꯤꯁꯨ ꯂꯩꯇ꯭ꯔꯤꯕ
ꯎꯝ ꯂꯩꯇ꯭ꯔꯦ ꯍꯧꯖꯤꯛꯇꯤ ꯊꯕꯛ ꯂꯣꯏꯅ ꯄꯥꯡꯊꯣꯛꯑꯦ ꯋꯥ ꯉꯥꯡꯗꯕꯤꯗ ꯅꯠꯇ꯭ꯔꯥ ꯊꯕꯛ ꯑꯣꯏꯅ ꯂꯣꯏꯅ ꯇꯧꯔꯦ ꯄꯨꯟꯁꯤꯁꯦ ꯁꯤ ꯅꯠꯇ꯭ꯔꯥꯅ ꯍꯥꯏꯅꯤꯡꯉꯁꯦ
ꯁꯦ ꯋꯥ ꯃꯤꯉꯣꯟꯗ ꯋꯥꯕ ꯃꯌꯥꯝ ꯂꯤꯊꯣꯛꯎꯕꯗꯣ ꯑꯩꯉꯣꯟꯗ ꯀꯔꯤꯁꯨ ꯀꯥꯟꯅꯗ꯭ꯔꯦꯕ ꯀꯞꯇꯕ꯭ꯔꯣ
ꯅꯪ ꯀꯅꯥꯒꯅꯥꯗ ꯑ ꯂꯤ ꯊ ꯍꯧꯗꯅ ꯍꯥ
ꯑꯩ ꯊꯣꯛꯇꯦꯗ ꯍꯥꯟꯅꯒꯤꯗꯣ ꯈꯜꯂꯨꯔꯒ ꯂꯤꯊꯣꯛꯄ ꯃꯤꯌꯥꯝꯗꯣ ꯑꯗꯨꯒꯤ
ꯁꯨꯃꯥꯏꯅ ꯇꯧꯔꯣꯁꯦ ꯍꯟꯗꯛꯇꯤ ꯉꯟꯇꯥ ꯍꯧꯒꯠꯂꯣ ꯑꯩꯩꯅ ꯌꯣꯒꯥ ꯃꯠ ꯂꯩꯔꯤꯕ ꯅꯠꯇ꯭ꯔꯣ ꯂꯣ ꯊꯣꯛꯑꯣ ꯁꯥꯡꯅ ꯂꯝꯕꯤꯗꯨꯗ ꯌꯣꯒꯥ ꯇꯧꯔꯣ
ꯏꯁꯤꯡ ꯕꯣꯇꯜ ꯂꯤꯇꯔ ꯑꯅꯤ ꯊꯝꯖꯤꯜꯂꯣ ꯅꯃꯥꯡꯗ
ꯑꯩ ꯅꯣꯡꯃꯗ ꯏꯁꯤꯡ ꯊꯛꯏꯁꯦ ꯂꯤꯇꯔ ꯃꯔꯤꯗꯒꯤ ꯇꯥꯗ꯭ꯔꯦ
ꯍꯥꯏꯗꯤ ꯀꯩꯅꯣ ꯇꯧꯔꯣ ꯏꯁꯤꯡꯗꯣ ꯃꯌꯥꯝ ꯊꯩꯗꯅ ꯑꯗꯨꯒ ꯃꯥꯏꯟ ꯑꯩꯈꯣꯏꯒꯤ ꯋꯥꯈꯜ ꯋꯥꯈꯜ ꯂꯧꯁꯦ ꯏꯪꯊꯅꯕ